ꯍꯂꯣ
ꯑꯥ ꯊꯥꯏꯁ
ꯀꯩ ꯌꯥꯕꯗ
ꯎꯗ
ꯎꯝ ꯆꯥꯛ ꯆꯥꯕ
ꯆꯔꯦ
ꯀꯔꯤ ꯃꯊꯤ ꯍꯧꯖꯒꯦ
ꯎ ꯑꯩꯄꯣꯏ
ꯎꯝ ꯀꯅꯥꯅ ꯊꯣꯡꯉꯤꯅꯣ ꯁꯥꯔꯦ
ꯀꯔꯤ ꯃꯊꯦꯜ ꯆꯥꯔꯒꯦ ꯁꯤꯗ
ꯍꯣꯏ ꯊꯣꯡꯕꯒ ꯏꯔꯣꯝꯕꯒ
ꯍꯣꯏ ꯀꯁꯥ
ꯎꯝ ꯑꯍꯥꯎꯕꯗ ꯆꯥꯏꯌꯦ ꯑꯩꯈꯣꯏꯒꯤꯗꯤ
ꯑ
ꯎꯒ ꯀꯔꯅ ꯊꯣꯡꯕꯅꯣ
ꯀꯕꯤ ꯇꯥꯅ
ꯑꯣ ꯆꯥꯛ ꯊꯣꯡꯕꯒ ꯐꯖꯅ ꯍꯩꯔꯕ
ꯍꯧꯖꯤꯔꯥ
ꯎꯝ ꯌꯥꯝ ꯐꯩꯅꯦꯦ ꯑꯗꯨꯗꯤꯦ
ꯎꯝ
ꯅꯣꯏ ꯆꯦꯇꯣꯂꯣꯣꯏꯗꯤ ꯇꯨꯝꯈ꯭ꯔꯕ ꯍꯥꯥ ꯀꯩ ꯍꯥꯏꯅꯣ
ꯌꯥ ꯌꯦꯉꯕ ꯌꯦ
ꯑꯣ ꯏꯃꯥ ꯍꯒꯤ ꯊꯕ ꯑꯝꯇ ꯆꯠꯇ꯭ꯔꯥ
ꯎꯝꯠꯦ ꯍꯤꯡꯣꯜ ꯈꯔ ꯍꯅꯔꯤ ꯑꯗꯨꯒꯣꯞꯄ ꯆꯠ